ꯍꯜꯂꯣ
ꯇꯥꯕ꯭ꯔ
ꯇꯥꯏꯌꯦ ꯇꯥꯏꯌꯦ ꯇꯥꯗꯕ꯭ꯔꯥ ꯇꯥꯏꯌꯦ ꯇꯥꯏꯌꯦ
ꯕꯣꯏꯁ ꯌꯥꯝ ꯇꯞꯄꯦ
ꯇꯥꯏꯌꯦ
ꯎꯝ
ꯇꯥꯔꯕꯣ
ꯇꯥꯔꯦ ꯇꯥꯔꯦ
ꯅꯣꯡ ꯃꯪꯕꯩꯔꯥ ꯈꯪꯗꯦ ꯅꯦꯠ ꯅꯨꯡꯉꯥꯏꯇꯕꯩꯔꯥ
ꯎꯝ
ꯀꯩꯗꯧꯔꯝꯃꯤꯅꯣ
ꯏꯔꯣꯏ ꯁꯥꯟꯅꯔꯝꯕꯅꯦ ꯂꯣꯏꯁꯜꯂꯦ
ꯅꯨꯡꯉꯥꯏꯕ꯭ꯔꯥ
ꯋꯥꯏ
ꯀꯃꯥꯏ ꯂꯣꯏꯒꯦ
ꯏꯁꯤꯡꯗ ꯂꯣꯏ
ꯏꯔꯣꯏꯕꯗ ꯀꯃꯥꯏ ꯂꯣꯏꯒꯦ ꯇꯥꯛꯂꯛꯑꯣ
ꯑꯦ ꯑꯦ ꯆꯣꯡꯗꯔꯅꯤ ꯈꯣꯡ ꯄꯨꯡꯀꯥꯎ ꯀꯥꯎꯔꯅꯤ ꯈꯨꯠ ꯄꯪꯈꯣꯠ ꯈꯣꯠꯂꯅꯤ ꯑꯗꯨꯝ ꯈꯣꯠꯂꯅꯤ ꯑꯗꯨꯝ ꯂꯣꯏꯔꯦ
ꯆꯥꯛ ꯆꯥꯥꯔꯕꯣ
ꯆꯠ ꯆꯥꯛ ꯁꯤꯗꯗꯤ ꯆꯥꯗ꯭ꯔꯤ ꯀꯩꯅꯣ ꯌꯨꯝꯗꯩ ꯆꯔꯥ ꯋꯥꯠꯂꯛꯑꯦ
ꯂꯣꯏꯗ꯭ꯔꯤꯕ ꯊꯣꯡꯕ
ꯂꯣꯏꯈ꯭ꯔꯦ
ꯀꯅꯥ ꯊꯣꯡꯒꯦ ꯃꯤꯅ
ꯍꯣꯏ ꯑꯩꯈꯣꯏ ꯕ꯭ꯔꯗꯔꯅ
ꯎꯝ ꯀꯦꯟꯖꯥꯡ
ꯌꯦꯟ ꯊꯣꯡꯈ꯭ꯔꯦ
ꯍꯥꯎꯗꯣꯣꯔꯦ
ꯍꯗꯣꯔꯦ ꯀꯃꯤ ꯊꯜ ꯆꯕ
ꯄꯪꯁꯣꯏ
ꯄꯨꯖꯥꯔꯤ ꯑꯣꯏꯊꯔꯦ
ꯎꯝ
ꯍꯥꯎꯈ꯭ꯔꯦ
ꯍꯣꯏ ꯑꯗꯨꯝ ꯍꯥꯎꯋꯦ
ꯎꯝ ꯄꯨꯡꯕꯨ ꯀꯌꯥ ꯇꯥꯔꯒꯦ ꯍꯧꯁꯨꯛ ꯀꯥꯟꯁꯨꯅꯤ
ꯄꯨꯡ ꯑꯃ ꯑꯅꯤ ꯇꯥꯗꯣꯔꯦ ꯅꯨꯅꯨꯡꯗꯥꯡ ꯋꯥꯏꯔꯝꯒꯤ ꯆꯥꯡ ꯇꯥꯗꯣꯔꯦ ꯅꯣꯏꯗꯨꯗꯤ ꯇꯔꯥ ꯍꯥꯟꯖꯤ
ꯄꯨꯛ ꯂꯥꯝꯕ ꯍꯧꯔꯛꯇ꯭ꯔꯤꯕ꯭ꯔꯣ
ꯍꯔ ꯇꯔꯦ ꯍꯂ ꯋꯥꯖꯅꯤ ꯋꯦꯗꯔꯁꯤꯕꯨ ꯅꯣꯡꯃꯪꯕ꯭ꯔꯣ ꯅꯨꯡꯁꯥ
ꯅꯣꯡ ꯆꯨꯔꯝꯃꯦ ꯍꯥꯡꯈ꯭ꯔꯦ ꯅꯣꯡ ꯃꯪꯉꯤ ꯍꯧꯖꯤꯛ ꯑꯃꯨꯛ ꯎꯝ
ꯎꯝ ꯑꯩꯈꯣꯏ ꯁꯤꯗꯗꯤ ꯅꯨꯡꯁꯥ ꯑꯃꯨꯛ ꯁꯥꯔꯦ
ꯑ ꯀꯣꯏ ꯀ ꯆ ꯆꯠꯇ꯭ꯔꯕꯥꯎ
ꯇꯦ꯫
ꯀꯣꯏꯕ ꯆꯠꯅꯤꯡꯕꯒ ꯏꯐꯥꯎ ꯐꯥꯎꯗ꯭ꯔꯦ
ꯐꯥꯎꯗꯦ ꯑꯍꯟ ꯑꯣꯏꯔꯛꯄꯩꯔꯥ ꯀꯩꯅꯣ
ꯎꯝ ꯆꯍꯤ ꯀꯌꯥ ꯁꯨꯕꯤꯔꯒꯦ ꯑꯍ ꯑꯣꯏꯔꯦ ꯍꯥꯏꯁꯤꯕꯣ
ꯆꯍꯤ ꯅꯤꯐꯨꯅꯤꯊꯣꯏ
ꯎꯝ ꯌꯥꯝꯗ꯭ꯔꯤꯅꯦ ꯑꯗꯨꯗꯤ
ꯎꯝ
ꯑꯗꯨꯗꯤ ꯉꯁꯥꯏ ꯋꯥꯔꯤꯁꯅꯤꯗꯨꯅ ꯆꯍꯤ ꯌꯥꯡꯈꯩ ꯍꯦꯜꯂꯕ
ꯑꯥꯎ ꯍꯦ ꯂꯩꯦ
ꯎꯝ ꯃꯂꯕꯅ
ꯁꯝꯗꯤ
ꯀꯔꯤ ꯑꯉꯥꯡꯉꯩꯗ ꯑ ꯇꯔꯥꯅꯤꯄꯜ ꯁꯨꯗ ꯉꯥꯏ
ꯁꯤ ꯑꯩꯠꯇꯤꯟ ꯐꯩꯌꯦ ꯐꯩꯌꯦ
ꯎꯝ
ꯑꯩꯈꯣꯏꯗꯤ ꯑꯍꯟ ꯑꯣꯏꯔꯕꯅꯤꯅ ꯌꯥꯒ ꯌꯥꯔ ꯗꯥ
ꯎꯝ ꯆꯍꯤ ꯅꯤꯐꯨꯗ ꯌꯥ ꯌꯥꯗ꯭ꯔꯗꯤ ꯆꯍꯤ ꯌꯥꯡꯈꯩꯃꯨꯛ ꯁꯨꯖꯜꯂꯛꯑꯗꯤ ꯑꯝꯇ ꯌꯥꯎꯗꯣꯏ ꯐꯤꯕꯝꯅꯤꯅ
ꯎꯝ ꯌꯥ ꯑꯣꯏꯅ ꯍꯥꯞꯄꯅꯤ ꯏꯟꯄ꯭ꯂꯥꯟ ꯇꯧꯕꯗꯣ ꯑꯃ ꯀꯩꯅꯣꯒ ꯇꯧꯔꯒ ꯌꯣꯠꯀ ꯐꯨꯝꯃꯒ ꯌꯥ ꯍꯥꯞꯄꯗꯣ
ꯎꯝ
ꯑꯗꯨꯃꯥꯏꯅ ꯍꯥꯞꯄꯅꯤ
ꯍꯥꯟꯅ ꯍꯥꯞꯄꯤꯔꯣꯕ ꯀꯃꯥꯏꯅ ꯇꯧꯒꯦ
ꯍꯥꯞꯇ꯭ꯔꯤꯗ ꯁꯨꯝ ꯚꯤꯗꯤꯑꯣ ꯎꯕꯅꯦ ꯌꯨꯇ꯭ꯌꯨꯨꯞꯇ
ꯑ ꯑꯠꯆꯥ ꯑꯩ ꯕꯣꯏꯁꯠ ꯂꯥꯡꯕ ꯀꯃꯥꯏꯅ ꯇꯧꯒꯦ
ꯂꯥꯡꯗꯦ
ꯑꯣ ꯑꯁꯤꯗ ꯂꯥꯡꯉꯗꯤ ꯑꯩꯁꯨ ꯈꯪꯗ꯭ꯔꯕ
ꯀꯩꯒ
ꯀꯩꯅꯣꯅꯦ ꯂꯣꯛꯇꯥꯛ ꯃꯌꯥꯏꯒꯤ ꯁꯪ ꯃꯊꯛꯇꯅꯤ ꯂꯩꯔꯤꯁꯦ ꯁꯪ ꯃꯈꯥꯗ ꯅꯠꯇꯦ
ꯋꯥ ꯅ ꯀꯣ ꯅꯍꯥ ꯑꯣꯏꯕꯅꯤꯅ ꯀꯣꯏꯕ ꯍꯦꯛꯇ ꯆꯠꯊꯔꯛꯑꯦ
ꯅꯍꯥ ꯑꯣꯏꯕꯅꯤꯅ ꯌꯨꯝꯗ ꯄꯩꯁꯥ ꯅꯤꯕ ꯀꯜꯂ ꯍꯥꯏꯇꯥꯔꯦ
ꯎꯝ ꯌꯥꯏꯌꯦ
ꯎꯝ
ꯍꯣꯏ ꯁꯁꯤꯕꯨ ꯑꯩꯈꯣꯏ ꯆꯦꯠꯄꯁꯦ ꯀꯌꯥ ꯅꯨꯡꯉꯥꯏꯕ꯭ꯔꯣ ꯑꯗꯨꯝ
ꯄꯪꯌꯥꯎ ꯌꯥꯎꯋꯦ ꯑꯗꯨꯅꯤꯗ ꯅꯨꯡꯉꯥꯏꯕꯩꯗꯤ ꯈꯟꯗ꯭ꯔꯦ
ꯅꯨꯡꯉꯥꯏꯇꯕ
ꯊ ꯉꯗ
ꯀꯩꯅꯣ ꯍꯥꯏꯁꯤꯕꯣ ꯀꯣꯏ ꯆꯠꯂꯒ ꯅꯨꯡꯉꯥꯏꯇꯦꯕ ꯀꯩꯅꯣ ꯍꯥꯏ ꯉꯝꯗꯦꯕ
ꯁꯤ ꯀꯣꯏꯕ ꯆꯠꯄ ꯆꯤꯡꯗ꯭ꯔꯕꯣ ꯑꯩꯈꯣꯏ ꯃꯅꯥꯛꯇꯅꯤꯅ
ꯑꯣ ꯅ ꯃꯅꯥꯛꯇꯦꯔꯣ ꯑꯗꯨ
ꯎꯝ
ꯌꯦꯟꯗꯪ ꯇꯩꯔꯣ ꯌꯦꯟꯗꯪ ꯇꯩꯔꯣ
ꯌꯦꯟꯅꯦ ꯁꯥꯂꯠꯅꯦ ꯑꯗꯨꯒ ꯑꯃ
ꯀꯩꯒ ꯏꯔꯣꯝꯕꯒꯥ
ꯁꯂꯥꯠ
ꯆꯂꯥꯛ ꯀꯩꯀꯩ ꯁꯦꯝꯃꯤꯕ
ꯑꯗꯨꯗꯤ ꯐꯖꯅ ꯈꯪꯍꯧꯗ꯭ꯔꯦ ꯑꯌꯨ ꯍꯧꯕ ꯊꯥꯕꯤꯕ ꯍꯧꯋꯤ ꯀꯥꯏꯖꯔꯨ ꯍꯧꯏꯤ
ꯁꯔꯥꯛ ꯁꯦꯝꯕ ꯍꯩꯕ꯭ꯔꯥꯅ
ꯎꯝ ꯊꯧꯅꯣ ꯐꯦ ꯊꯕꯤ ꯈꯥꯃꯦꯟ ꯁꯤꯟꯕ ꯒꯖꯔ ꯍꯥꯞꯅꯤꯡꯉ ꯍꯥꯞꯄꯅꯤ ꯕꯦꯠꯔꯋꯨꯠ ꯍꯥꯞꯅꯤꯡꯉꯥꯏ ꯍꯥꯞꯄꯅꯤ ꯐꯖꯅ ꯄꯤꯁ ꯅꯥꯏꯅ ꯁꯣꯏꯕꯤꯔꯅꯤ ꯃꯀꯨ ꯀꯣꯛꯇꯣꯛꯑꯒ ꯕꯤꯠꯔꯨꯠꯀꯨꯝꯕꯁꯦ ꯈꯔ ꯂꯦꯡꯕ ꯈꯣꯠꯄ ꯈꯔ ꯌꯥꯎꯕꯅꯤ ꯑꯗꯨꯅ ꯏꯁꯤꯡꯗꯛꯇ ꯇꯤꯡꯊꯣꯛꯄ ꯈꯣꯠꯇꯣꯛꯄ ꯍꯥꯏꯗꯤ ꯕꯤꯦꯔꯨꯠ ꯕꯤꯔꯨꯠꯀꯤ ꯃꯈꯥꯣꯜꯂꯦ ꯈꯪꯗꯦ ꯑꯣ ꯑꯃꯨꯛ ꯑꯃꯨꯛ
ꯆꯥꯕꯗ ꯅꯨꯡꯉꯥꯏꯇꯕ ꯈꯣꯠꯇꯕ ꯈꯔ ꯈꯔ ꯌꯥꯎꯋꯤ
ꯀꯩꯒꯤ ꯅꯨꯡꯉꯥꯏ꯭ꯔꯤꯕ
ꯕꯤꯠꯔꯨꯠꯁꯦ ꯏꯁꯤꯡꯗ ꯇ ꯆꯤꯡꯊꯣꯛꯑ ꯆꯥꯔ ꯀꯥꯟꯗ ꯃꯍꯥꯎ ꯂꯥꯛꯄ ꯌꯥꯎꯋꯦ ꯍꯥꯏꯗꯤ ꯈꯪꯗꯦ ꯈꯨꯗ ꯁ꯭ꯋꯥꯏꯗ ꯁꯨꯝ ꯊꯥꯕ ꯑꯣꯏꯕꯔꯦꯦ ꯆꯥꯅꯗꯕꯩꯔꯥ ꯅꯠꯇ꯭ꯔꯒ ꯁꯣꯜ ꯆꯥꯅꯗꯕꯩꯔꯥ ꯀꯩꯅꯣ ꯈꯪꯗꯦ ꯑꯗꯨꯃꯥꯏꯅ ꯃꯃꯥꯡꯗ ꯑꯃ ꯇꯧꯈꯦ ꯗꯥꯏꯔꯦꯛ ꯈꯣꯛꯄꯒ ꯆꯥꯕꯗꯣ ꯑꯗ ꯏꯁꯥꯁꯤꯗ ꯂꯦꯡꯕꯩ ꯇꯥꯏꯞꯇ ꯈꯧ ꯅꯨꯡꯉꯥꯏꯇꯕꯩ ꯇꯥꯏꯞꯇ ꯈꯔ ꯇꯧꯕ ꯑꯃ ꯌꯥꯎꯈ꯭ꯔꯦ
ꯑꯘꯨꯒ ꯑꯗꯨꯕꯨꯗꯤ ꯕꯦꯠꯔꯨꯁꯦ ꯍꯦꯡꯅ ꯆꯥꯕꯤꯒꯅꯣꯁꯨ ꯍꯥꯏꯕꯅꯦ
ꯎꯝ
ꯎꯝ ꯍꯥꯏꯗꯤ ꯁꯣꯁꯦꯜ ꯃꯦꯗꯤꯌꯥꯒꯨꯝꯕꯗ ꯎꯕꯗꯅꯦ
ꯎꯝ
ꯍꯛꯆꯥꯡꯗ ꯑꯃꯥꯡꯕ ꯄꯣꯛꯑꯦꯅ ꯍꯥꯏꯗꯤ ꯃꯥꯥꯒꯤ ꯗ ꯌꯥꯎꯕ ꯕꯦꯛꯇꯦꯔꯤꯌꯥ ꯃꯌꯥꯝꯗꯣ ꯆꯥꯥꯁꯂꯦ ꯀꯥꯏꯅꯒꯁꯨ ꯍꯥꯏ ꯀꯌꯥꯝ ꯆꯨꯝꯃꯤꯅꯣ ꯂꯥꯜꯂꯤꯅꯣꯗꯤ ꯈꯪꯗꯦ ꯑꯗꯨꯝ ꯍꯥꯏꯖꯩ ꯈꯤꯇꯪ ꯌꯥꯝ ꯀꯟꯅ ꯕꯣꯏꯜ ꯇꯧꯗ꯭ꯔꯁꯨ ꯈꯤꯇꯪꯒ ꯁꯥꯍꯟꯥꯟꯕ ꯃꯩꯁꯥ ꯈꯤꯇꯪꯒ ꯐꯥꯎꯍꯟꯕꯗꯣ ꯑꯗꯨꯃꯥꯏꯅ ꯇꯧꯔꯒ ꯆꯥꯕꯤꯌꯣꯅ ꯍꯥꯏꯗꯤ ꯕꯦꯛꯇꯔꯤꯌꯥ ꯃꯌꯥꯝꯗꯣ
ꯆꯥꯛ ꯆꯥꯗ꯭ꯔꯕ ꯃꯥꯟꯗꯦ ꯀꯧꯔꯩꯗ
ꯆꯥꯛ ꯆꯥꯕꯒꯤ ꯆꯥꯛ ꯆꯥꯕꯒꯤ ꯀꯧꯁꯜꯂꯦ ꯃꯤꯅꯤꯠ ꯃꯤꯅꯤꯠ ꯁꯨꯗ꯭ꯔꯤ ꯌꯥ ꯑꯗꯣ ꯑꯩꯗꯤ ꯆꯥꯗ꯭ꯔꯁꯨ ꯌꯥꯔꯒ ꯅꯣꯡ ꯐꯗꯣꯛ ꯆꯔꯥꯏ ꯍꯦꯟꯕꯁꯦ ꯑꯗꯨꯝ ꯍꯩꯅꯔꯦ ꯍꯥꯏꯇꯥꯔꯦ ꯑꯛ ꯑꯌꯨꯛꯁꯦ
ꯀꯩꯒꯤ ꯑꯗꯨꯕꯨꯗꯤ ꯆꯥꯛ ꯆꯔ ꯂꯥꯛꯑꯦ ꯍꯥꯏꯗꯨꯗꯤ
ꯎꯝ ꯄꯨꯛ ꯊꯟꯅꯅꯕ ꯆꯥꯔꯛꯄꯕꯨꯗꯤ ꯅꯠꯇꯦ ꯆꯔꯥ ꯍꯥꯏꯐꯦꯠ ꯈꯔ ꯃꯅꯤ ꯃꯥ ꯋꯥꯂ ꯅꯤ
ꯀꯩ ꯍꯤꯡ ꯀ꯭ꯌꯥ ꯋꯥꯥꯜꯂꯩꯕ
ꯀꯅꯣ ꯃꯩꯇꯩꯌꯦꯟ ꯀꯥꯎꯅ ꯌꯦꯟꯗꯨꯅꯤ ꯉꯔꯥꯡ ꯑꯩꯅ ꯍꯥꯏ ꯃꯩꯇꯩ ꯌꯦꯟ ꯑꯣꯏꯔꯝꯗ ꯀꯥꯎꯅ ꯌꯦꯟ ꯑꯣꯏꯂ
ꯍꯥꯎꯈ꯭ꯔꯦ
ꯍꯥꯎꯈ꯭ꯔꯦ ꯀꯥꯎꯅꯦꯟꯗꯤ ꯁꯔꯨꯅ ꯈꯔ ꯅꯝꯃꯤꯗ ꯃꯁꯥ ꯅꯣꯏꯗ꯭ꯔꯗꯅ
ꯃꯌꯥꯝ ꯀꯪꯉꯤꯀꯣ ꯃꯤ ꯌꯥꯝ ꯀꯥꯎꯕꯅꯦ ꯗꯣꯛ ꯀꯥꯎꯅ ꯌꯦꯟꯁꯦ ꯌꯦ ꯀꯥꯎꯅ ꯌꯦꯟꯁꯦ ꯃꯤ ꯌꯥꯝ ꯀꯥꯎꯋꯦꯕ
ꯎꯝ ꯀꯥꯎꯕꯅꯦ ꯀꯣ ꯎꯝ
ꯃꯆꯤꯟꯖꯥꯛ ꯍꯥꯡꯗꯣꯛꯄꯒꯤ ꯃꯆꯤꯟꯖꯥꯛ ꯊꯥꯕꯒꯤ ꯑꯣꯔ ꯀꯩꯅꯣ ꯇꯧꯕꯒꯤ ꯍꯥꯡꯗꯣꯛꯄꯗꯤ ꯌꯥꯗꯦ ꯃꯄꯥꯟꯗꯤ ꯊꯥꯔ ꯍꯥꯡꯇꯣꯛꯑꯗꯤ ꯍꯦꯛꯇ ꯀꯥꯎꯁꯤꯜꯂꯛꯏꯦ
ꯎꯝ ꯀꯥꯎꯅꯩ ꯌꯦꯟꯁꯦ ꯀꯩꯅꯣ ꯇꯧꯋꯦ ꯈꯔ ꯂꯣꯏꯕ ꯍꯩꯕ ꯁꯦꯟꯅꯕ ꯍꯩꯕ ꯀꯥꯡꯕꯨ ꯈꯔꯗꯤ ꯑ ꯀꯩꯅꯣ ꯇꯧꯋꯦ ꯄꯩꯁꯥ ꯀ ꯌꯥꯝ ꯌꯥꯝ ꯇꯥꯜꯂꯦ ꯃꯣꯏꯁꯦ
ꯅꯩꯍꯜꯂꯒ ꯀꯩꯅꯣ ꯕꯦꯠ ꯇꯧꯅꯕꯗꯣ
ꯑꯎ
ꯍꯥꯏꯗꯤ ꯐꯤꯌꯥꯠ ꯊꯥꯅꯕꯗꯣ
ꯑꯎ
ꯑꯩꯁꯨ ꯎꯗ꯭ꯔꯤꯗ ꯑꯁꯦꯡꯕꯗꯗꯤ
ꯑꯣ ꯍꯣꯏ ꯇꯤꯚꯤꯗꯒꯨꯝꯕꯗꯤ ꯎꯔꯦ ꯑꯗꯣ ꯀꯩꯅꯣ ꯇꯧꯕꯗ ꯍꯥꯏꯐꯦꯠ ꯑꯃ ꯈꯪꯕ ꯌꯥꯎꯈ꯭ꯔꯦ ꯂꯤꯁꯤꯡ ꯃꯔꯐꯨꯃꯨꯛ ꯐꯪꯈꯤꯕ ꯑꯃ ꯃꯣꯏꯁꯤ ꯑꯩꯈꯣꯏꯒꯤ ꯍꯥꯏꯗꯤ ꯀꯩ ꯍꯥꯏꯅꯤ ꯑꯩꯈꯣꯏ ꯇꯥꯃꯣꯒꯤ ꯃꯆꯥꯒꯤ ꯃꯃꯥꯟꯅꯕ ꯑꯃ ꯃꯣꯏꯁꯦ ꯄꯩꯁꯥ ꯈꯔ ꯄꯥꯏꯑꯌꯦꯕꯀꯣ ꯃꯥ ꯀꯥꯎꯅ ꯌꯦꯂꯣꯏ ꯌꯥꯝ ꯀꯜꯂꯦ ꯑꯗꯣ ꯀꯅꯦꯟꯁꯦ ꯐꯖꯅ ꯈꯥꯡꯒꯠꯂꯒ ꯂꯨꯄꯥ ꯑꯃꯁꯨꯡ ꯑꯥꯏꯠꯇꯤ ꯑꯥꯏꯠꯇꯤ ꯊꯥꯅꯩꯌꯦꯅ ꯄꯨꯈ꯭ꯔꯦ ꯑꯗꯨꯒ ꯑꯥꯏ ꯇꯤ ꯐꯪꯉ ꯂꯥꯛꯑꯦ ꯑꯗꯨꯃꯥꯏꯅ ꯇꯧꯋꯦ ꯀꯩꯅꯣ ꯀꯩꯅꯣ ꯐꯃꯨꯡꯒ ꯐꯖꯅ ꯁꯦꯝꯃ ꯇꯨꯝꯍꯜꯂꯦ ꯑꯩ ꯂꯨꯄꯥ ꯂꯤꯁꯤꯡ ꯃꯔꯐꯨ ꯇꯥꯜꯂꯑꯕ ꯌꯦꯟꯟꯅꯦꯅ
ꯑ ꯑꯗꯨꯒ ꯍꯧꯖꯤꯛ ꯆꯥꯊꯣꯛꯈ꯭ꯔꯕ
ꯀꯨꯏꯔꯛꯑꯕꯅꯤꯅ ꯀꯨꯏꯔꯦ ꯆꯍꯤ ꯃꯔꯤ ꯃꯉꯥꯒꯤ ꯃꯃꯥꯡꯒꯤ ꯋꯥꯔꯤ ꯑꯗꯨ ꯃꯣꯏꯗꯤ ꯀꯩꯅꯣ ꯇꯧꯕꯅꯦ ꯌꯥꯝ ꯀꯨꯏꯅ ꯂꯣꯏꯅꯔ ꯑꯗꯤ ꯆꯥꯊꯣꯛꯇꯕꯤꯗ ꯐꯝꯕ ꯀꯥꯡꯕꯨꯁꯨ ꯌꯥꯎꯕꯅꯦ ꯑꯗꯨꯃꯥꯏꯅ ꯇꯧꯕ ꯀꯥꯡꯕꯨꯁꯦ
ꯅꯨꯡꯁꯤꯕꯒꯤ
ꯃꯌꯥꯝ ꯇꯥꯟꯕꯤꯔꯝꯃꯒ
ꯒꯟ ꯂꯣꯏꯔꯒ ꯕꯤꯖꯤꯅꯦꯁ ꯇꯧꯔꯁꯤꯔ ꯈꯪꯗꯦꯅ
ꯎꯝ ꯃꯥꯡꯉꯗꯤ ꯄꯨꯂꯞ ꯄꯨꯂꯞ ꯃꯥꯡꯗꯣꯏꯅꯤꯀꯣ ꯍꯤꯗꯣ ꯑꯃꯗꯤ ꯃꯥꯡꯍꯧꯋꯤꯅꯦ ꯅꯠꯇ꯭ꯔ ꯑꯃꯅ ꯇꯣꯡꯉ ꯂꯥꯛꯄ ꯋꯥꯅꯤ ꯑꯃꯗꯤ ꯃꯥꯡꯍꯧꯋꯤꯅꯤ ꯎꯝ ꯑꯩꯈꯣꯏ ꯁꯤ ꯃꯃꯣ ꯑꯃꯁꯨ ꯂꯩꯌꯦ ꯃꯥꯁꯨ ꯑꯗꯨꯝ ꯃꯌꯥꯝ ꯄꯥꯝꯕ ꯑꯗꯨꯝ ꯌꯦꯡꯅꯤ ꯄꯨꯔ ꯄꯨꯔ ꯆꯠꯇꯣꯏꯅꯤ
ꯅꯠꯇ꯭ꯔꯒ ꯌꯦꯜꯂꯨꯔꯒ ꯑꯗꯨꯝꯕ ꯃꯤꯗꯣ ꯌꯦꯅ ꯂꯟꯒꯗꯕꯅꯦ
ꯎꯝ ꯌꯥꯔꯑꯣꯏ ꯃꯣꯏꯗꯤ ꯄꯨꯔꯥ ꯗꯦꯗꯤꯀꯦꯁꯟ ꯍꯥꯔꯠ ꯋꯥꯛ ꯄꯩꯁꯥ ꯌꯦꯟꯅꯕ ꯈꯣꯠꯄꯗꯤ ꯎꯄꯥꯏ ꯂꯩꯔꯣꯏ ꯑꯉꯥꯡ ꯁꯦꯅꯕꯗ ꯇꯥꯞꯇ ꯁꯦꯟꯅꯗꯣꯏꯅꯦꯕ꯭ꯔꯥ
ꯑꯣ ꯑꯉꯥꯡ ꯑꯣꯏꯔꯤꯀꯥꯟꯗꯒꯤ
ꯎꯝ ꯑꯉꯥꯡꯀꯥꯟꯗ ꯁꯦꯝꯕ ꯍꯧꯗꯣꯏꯅꯦ ꯃꯌꯥꯏꯗꯤ ꯁꯦꯝꯕ ꯌꯥꯗꯦꯕ ꯍꯥꯏꯗꯤ ꯑꯩꯈꯣꯏꯅ ꯑꯉꯥꯡ ꯁꯥꯟꯅꯕ ꯁꯥꯟꯅꯔꯣꯏ ꯑꯣꯏꯔꯒꯁꯨꯨꯝ ꯃꯌꯥꯏꯗꯒꯤ ꯃꯤ ꯑꯣꯏꯈꯠꯂꯛꯄꯒꯒꯥꯁꯦ ꯈꯔ ꯋꯥꯏꯗꯅ
ꯄꯤꯛꯏꯉꯩꯗꯒꯤ ꯁꯦꯝꯅꯍꯧꯕ ꯉꯥꯛꯇꯅꯤꯗꯅ ꯀꯩꯀꯩ ꯇꯧꯔꯝꯃꯤꯅꯣ ꯍꯧꯖꯤꯛꯁꯤꯕꯨ
ꯁꯨꯝ ꯐꯝꯃꯝꯕꯅꯦ
ꯎꯝ
ꯁꯥꯥ ꯁꯥꯥꯕ ꯐꯔ
ꯅꯨꯡꯁꯥꯗꯤ ꯏꯁꯥ ꯁꯥꯥꯗ ꯃꯥꯗꯅ ꯅꯣꯡ ꯃꯪꯕꯒꯤ ꯑꯣꯝ ꯆꯥꯛꯅꯕ
ꯅꯣꯡ ꯆꯨꯔꯝꯃꯦ ꯑꯗꯨꯒ ꯍꯧꯖꯤꯛꯅ ꯅꯨꯡꯁꯥ ꯁꯥꯗꯣꯔꯛꯏꯕ
ꯎꯝ ꯆꯔꯥ ꯍꯕꯒꯤ ꯄ꯭ꯂꯥꯟꯁꯤꯕꯨ ꯀꯩꯀꯩ ꯃꯊꯦꯜ ꯇꯧꯔꯤꯒꯦ
ꯆꯔꯥ ꯃꯥꯟꯕ ꯑꯩ ꯄ꯭ꯂꯥꯟꯁꯦ ꯈꯪꯗꯦ ꯄꯨꯛꯅꯥ ꯃꯥꯗꯤ ꯃꯥꯜꯂꯅꯤ ꯑꯗꯣ ꯍꯧꯖꯤꯛ ꯀꯩꯅ ꯌꯥꯝ ꯀꯟꯅ ꯂꯥꯗꯤ ꯆꯥꯝꯃꯤꯗꯤ ꯂꯥꯜꯂꯦ ꯑꯗꯣ ꯌꯥꯝ ꯀꯥꯟꯅꯗꯤ ꯂꯥꯝꯃꯛꯇ꯭ꯔꯔꯤ ꯊꯕꯛ ꯌꯥꯝ ꯇꯧꯗꯕꯅꯤꯅ ꯊꯕꯛ ꯌꯥꯝ
ꯃꯥꯥꯏ ꯃꯥ ꯊꯕꯛ ꯄꯤ ꯌꯥꯎꯔꯕꯅ ꯇꯧꯕꯅ ꯑꯣ ꯀꯩꯅꯣ ꯇꯧ ꯐꯤ ꯈꯔ ꯂꯩꯌꯦ ꯁꯨꯒꯗꯕ ꯑꯗꯣ ꯈꯔꯁꯨꯨꯕꯤ
ꯔꯇꯦꯇꯤ ꯆꯥꯎꯅꯤ
ꯀꯩꯅꯣ ꯇꯧꯔꯁꯦ ꯔꯦꯠꯇꯨꯅ ꯍꯌꯦꯡꯋꯥꯥꯏ ꯕꯤꯜ ꯐꯪ ꯀꯥꯏꯅ ꯈꯟꯅꯔꯁꯦ
ꯌꯥꯔꯅꯤ ꯑꯗꯨꯒꯤꯗꯤ ꯅꯍꯪ ꯑꯗꯨꯝ ꯁꯤꯖꯔꯣ
ꯅꯇꯦ ꯅꯇꯦ ꯊꯕꯛ ꯂꯩꯇꯕꯗꯨꯗꯤ ꯆꯥꯕꯁꯨ ꯇꯨꯝꯗ꯭ꯔꯦ ꯍꯥꯏ ꯅꯨꯡꯉꯥꯏꯖꯗꯦ
ꯌꯥꯅꯤ ꯑꯩ ꯑꯗꯨꯝ ꯐꯝꯃꯒ ꯐꯣꯟ ꯅꯠꯆꯔꯒꯦ
ꯑꯆꯥ
ꯃꯤꯅꯤꯠꯁꯦ ꯂꯣꯏꯗꯣꯔꯦ
ꯎꯝ ꯂꯣꯏꯁꯤꯜꯂꯛꯀꯗꯧꯔꯦ
ꯎꯝ ꯁꯨ ꯐ ꯑꯃ ꯂꯞꯁꯤꯗꯨ ꯇꯜꯂꯤ
ꯋꯥꯀꯛ ꯃꯌꯥꯩꯗ ꯐꯁꯦ ꯋꯥꯈꯜꯗꯤ ꯅꯨꯡꯉꯥꯏꯅꯤ ꯁꯪ ꯂꯣꯛꯇꯥꯛ ꯃꯌꯥꯏꯒꯤ ꯁꯪꯁꯤꯡꯁꯦ ꯊꯨꯒꯥꯏꯔꯅꯤ ꯍꯥꯏꯕꯒꯤ ꯄꯥꯎ ꯑꯃ ꯊꯔꯛꯄ ꯀꯨꯃꯂꯦꯅꯦ ꯀꯣ
ꯍꯥ
ꯂꯣꯛꯇꯥꯛ ꯃꯌꯥꯏꯒꯤ ꯏꯁꯥꯡ ꯃꯌꯥꯝꯗꯣ ꯄꯨꯂꯞ ꯊꯨꯒꯥꯏꯔꯅꯤ ꯍꯥꯏꯕꯒꯤ ꯑꯣꯗꯔ ꯑꯃ ꯂꯥꯛꯄ ꯃꯥꯜꯂꯦ
ꯈꯪꯗꯦ ꯑꯗꯨꯗꯤ ꯄꯥꯎꯗꯒ ꯌꯥꯎꯅꯈꯤꯕ꯭ꯔꯥ
ꯍꯣꯏ ꯅꯪ ꯌꯥꯎꯕꯅꯦ ꯍꯥꯏ
ꯅꯍꯥꯟꯃꯨꯛ ꯑꯃꯗꯤ ꯌꯥꯎꯈꯤꯌꯦ ꯃꯥꯡꯍꯜꯂꯦ ꯇꯥꯛꯍꯜꯂꯦ ꯀꯥꯏꯅꯒꯤꯀꯣ